ꯇꯥꯕ꯭ꯔꯥ
ꯇꯥꯔꯦ ꯇꯥꯔꯦ
ꯎꯝ ꯀꯩꯗꯧꯔꯝꯃꯤꯅꯣ
ꯀꯩꯝ ꯇꯧꯗꯦ ꯑꯗꯨꯝ ꯂꯩꯔꯝꯃꯤꯅꯦ
ꯎꯝ ꯑꯗꯣ ꯑꯩ ꯎꯝ ꯅꯪ ꯖꯤꯝ ꯆꯠꯅꯤꯡꯗ꯭ꯔꯣ
ꯆꯠꯅꯤꯡꯉꯦ ꯑꯩ ꯅꯉꯣꯟꯗ ꯍꯥꯏꯗꯨꯗꯤ ꯍꯥꯏꯗꯤ ꯀ꯭ꯂꯥꯁꯇꯣ ꯌꯥꯝꯕꯅꯤꯅꯅꯦ ꯐꯔꯛꯇꯣ ꯇꯥꯔꯛꯄꯩ ꯍꯥꯏꯕꯗꯤ ꯁꯤꯟꯗꯣꯛꯅꯁꯦꯕ ꯍꯥꯏꯗꯤ ꯑꯌꯨꯛꯇ ꯑꯣꯏꯒꯦꯔꯥ ꯅꯨꯡꯊꯤꯟꯗ ꯑꯌꯨꯛꯇ ꯑꯦꯛꯖꯥꯝꯄꯜꯅꯤ ꯑꯦꯛꯖꯥꯝꯄꯜꯅꯤꯀꯩꯅ ꯍꯥꯏꯁꯦ ꯑꯌꯨꯛꯇ ꯀꯝꯄ꯭ꯌꯨꯇꯔ ꯆꯠꯂꯦ ꯈꯂꯣ ꯅꯨꯡꯗꯤꯜꯗ ꯏꯁꯄꯣꯀꯟ ꯆꯠꯂꯦ ꯈꯂꯣ ꯑꯗꯨꯒ ꯖꯤꯝꯒꯤ ꯃꯇꯝꯁꯦ ꯂꯩꯇꯦꯗꯅ
ꯍꯣꯏ
ꯑꯗꯨꯅ ꯈꯜꯂꯣ
ꯈꯣꯢ ꯍꯧꯖꯤꯛ ꯚꯦꯀꯦꯁꯟ ꯊꯥꯔꯤꯉꯩꯗ ꯆꯠꯍꯧꯒꯗꯕꯅꯤ
ꯚꯦꯀꯦꯁꯟ ꯍꯥꯏꯁꯦ ꯀꯩꯅꯣꯁꯨ ꯍꯧꯖꯜꯂꯛꯑꯅꯤ ꯍꯥꯏꯕ ꯀꯝꯄ꯭ꯌꯨꯇꯔ ꯍꯧꯖꯜꯂꯛꯑꯅꯤ ꯍꯥꯏꯕ ꯍꯥꯏꯗꯤ ꯖꯤꯝꯗꯣ ꯊꯥ ꯑꯃꯇꯪ ꯆꯠꯂꯦ ꯊꯈꯥꯏꯌꯦ ꯅꯨꯃꯤꯠ ꯃꯉꯥ ꯇꯔꯥꯅꯤ ꯆꯠꯄ ꯍꯧꯖꯤꯜꯂꯒ ꯑꯁꯣꯝꯗ ꯑꯃꯗ ꯊꯥꯕ ꯍꯧꯖꯤꯜꯂ ꯄꯩꯁꯥꯗꯨ ꯗꯕꯜꯗꯅꯦꯕ ꯃꯥꯡꯉꯛ ꯇꯣꯏꯁꯦ
ꯀꯝꯄꯨꯇ꯭ꯔ ꯗꯤ ꯀꯣꯟꯅ ꯇꯝꯕ ꯌꯥꯏ ꯑꯩꯗꯤ ꯖꯤꯡ ꯍꯥꯟꯅ ꯁꯟꯅꯅꯤ
ꯅꯪ ꯋꯥꯈꯜꯗꯨꯗꯤ ꯑꯩꯁ ꯁꯥꯎꯅꯤꯡꯉꯦ ꯑꯩ ꯁꯥꯎꯅꯤꯡꯉꯦ
ꯍꯥꯏꯗꯤ ꯀꯝꯄ꯭ꯌꯨꯇꯔꯗꯤ ꯍꯣꯏ ꯇꯝꯕꯨꯗꯤ ꯇꯝ ꯍꯧꯖꯤꯛ ꯁꯥꯗꯤꯕꯤꯖꯦꯠ ꯇꯨꯒꯤ ꯀꯣ
ꯎꯝ
ꯌꯥꯔꯦ ꯅꯪ ꯄꯤꯛꯆꯔ ꯗꯣ ꯑꯗꯨꯒ ꯖꯤꯝꯗꯨꯅ ꯅꯨꯡꯊꯤꯟꯗ ꯆꯠꯂ ꯅꯠꯇꯦ ꯅꯨꯡꯗꯥꯡꯋꯥꯏꯔꯝꯗꯀꯣ ꯑꯗꯨꯃꯥꯏꯅ ꯇꯧꯔꯒ ꯑꯌꯨꯛꯇ ꯆꯠꯄꯕꯨꯗꯤ ꯅꯨꯡꯉꯥꯏꯗꯣꯏꯅꯦ ꯖꯤꯝ
ꯎꯝ ꯅꯨꯡꯉꯥꯏꯗꯣꯏꯅꯦ ꯑꯩꯁꯦ ꯇꯟꯁꯨ ꯇꯟꯥꯟꯕ ꯋꯥꯁꯨ ꯋꯥ ꯑꯌꯨꯛꯇꯗꯤ ꯌꯦꯡꯉꯣ ꯀꯩꯅꯣ ꯇꯧꯅꯤ ꯍꯥꯏꯗꯤ ꯋꯥꯕꯁꯨ ꯐꯔꯅꯤ ꯑꯗꯒꯤ ꯏꯁꯥ ꯏꯎꯁꯨ ꯑꯌꯨꯛꯇ ꯇꯧꯕꯅ ꯑꯌꯨꯛꯇ ꯇꯧꯕꯅ ꯀꯥꯟꯅꯩ ꯍꯥꯏꯕꯅꯦꯕ ꯃꯤ ꯑꯦꯛꯁꯔꯁꯥꯏꯁꯀꯨꯝꯕ ꯇꯧꯕꯁꯦ ꯑꯌꯨꯛꯇ ꯇꯧꯅꯩꯗꯅ ꯍꯥꯏꯗꯤ ꯑꯩꯈꯣꯏꯒꯤ ꯀꯩ ꯍꯥꯏꯅꯤ ꯏꯁꯥꯁꯦ ꯀꯩ ꯍꯥꯏꯅꯤ ꯇꯨꯝꯃ ꯈꯒꯠꯂꯛꯄ ꯈꯣꯠꯄ ꯁꯤꯃꯛꯇꯕꯨ ꯈꯔ ꯊꯣꯠꯇꯣꯛ ꯅꯧꯊꯣꯛꯄ ꯑꯗꯨꯒꯤ ꯃꯇꯥꯡꯗꯨꯗꯅꯦꯕ ꯁꯦꯝꯗꯣꯏꯁꯦ
ꯍꯣꯏ
ꯑꯗꯨꯅꯦ ꯃꯇꯥꯡꯁꯦ ꯌꯥꯕꯨ ꯌꯥꯅ ꯖꯤꯝꯁꯤꯅ ꯄꯨꯡ ꯑꯃꯃꯨꯛꯇꯪ ꯆꯠꯅꯤ ꯍꯥꯏ ꯇꯥꯔꯒꯗꯤ ꯁꯨꯝ ꯄꯨꯡ ꯃꯉꯥ ꯑꯗꯨꯋꯥꯏꯗ ꯆꯠꯅꯤ ꯍꯥꯏꯇꯥꯥꯔꯦ ꯃꯉꯥꯗꯤ ꯇꯔꯨꯛ ꯇꯔꯨꯛ ꯃꯈꯥꯏꯐꯧ ꯆꯠꯂꯦ ꯈꯜꯂꯣꯅꯦ ꯑꯗꯨꯗꯤ ꯀ꯭ꯂꯥꯁꯇꯨꯅ ꯇꯔꯨꯛ ꯃꯈꯥꯏꯗꯒꯤ ꯅꯤꯄꯥꯟ ꯐꯧ ꯇꯧꯔꯦ ꯈꯜꯂꯁꯦ ꯍꯜꯂꯛꯑꯅꯤ ꯃꯥꯄꯜ ꯅꯪꯅꯕ ꯀꯣꯂꯦꯖ ꯑꯃꯨꯛ ꯆꯠꯂꯅꯤ ꯍꯜꯂꯛꯑꯒ ꯀ꯭ꯂꯥꯁ ꯑꯃꯃꯨꯛ ꯆꯠꯄ ꯑꯗꯨ ꯑꯣꯏꯔꯕꯨꯗꯤ ꯌꯥꯏꯑꯕ
ꯍꯣꯏ
ꯑꯗꯣ ꯆꯠꯄꯗꯣ ꯅꯪ ꯌꯥꯕꯨ ꯌꯥꯔꯛꯀꯗꯔꯣ
ꯁꯨꯃꯥꯏꯅ ꯇꯨꯝꯗꯜ ꯂꯩꯕꯁꯦ ꯀꯩꯅꯣ ꯇꯧꯋꯦꯕ ꯖꯤꯝ ꯆꯠꯄ꯭ꯔꯕ ꯑꯅꯤꯃꯛ ꯂꯣꯏ ꯌꯥꯅꯤꯌꯦ ꯑꯩ ꯎꯝ
ꯅꯠꯇꯦ ꯅꯪ ꯌꯥꯔꯛꯀꯗ꯭ꯔ ꯍꯥꯏꯕꯅꯤꯅꯦ
ꯌꯥꯔꯛꯀꯅꯤ ꯀꯩꯅꯣ ꯀꯅꯥꯅ ꯌꯥꯔꯣꯏꯗꯣꯏꯅꯣ
ꯑꯗꯨ ꯅꯦ ꯑꯩꯁꯨ ꯈꯜꯂꯤꯅꯦ ꯁꯤꯗ ꯁꯨ ꯇꯨꯝꯗꯅ ꯆꯥꯗꯅ ꯂꯩꯔꯤ ꯑꯐꯕꯅꯠꯇꯦ ꯃꯤꯅꯪꯕꯣ ꯏꯁꯥꯗ ꯀꯥꯟꯅꯕ ꯀꯩꯁꯨ ꯐꯪꯉꯣꯏ ꯍꯥꯏꯕꯁꯤꯅ
ꯃꯥꯅꯦ ꯑꯃꯗꯨꯗꯤ ꯁꯛꯁꯨ ꯐꯖꯊꯣꯛꯄ ꯐꯤꯒꯔꯁꯨ ꯐꯖꯕ ꯏꯁꯥꯁꯨ
ꯀꯌꯥ ꯆꯥꯗꯣꯔꯤꯕ ꯆꯤꯟꯖꯥꯛꯇꯨꯁꯨ ꯑꯐꯥꯃ ꯉꯥꯛꯇꯅꯤ ꯑꯩꯈꯣꯏ ꯀꯌꯥ ꯈꯔ ꯂꯩꯔꯛ ꯀꯌꯥꯝ ꯌꯥꯝ ꯁꯣꯛꯂꯛꯀꯦ ꯌꯦꯡꯑꯣ ꯁꯤꯒꯤ ꯈꯨꯠꯂꯩꯁꯦ ꯑꯗꯨꯝ ꯂꯩ ꯇꯔꯒꯗꯤ
ꯃꯅꯦ ꯃꯅꯦ ꯁꯣ
ꯐꯃꯨꯡꯗ ꯑꯗꯨꯝ ꯂꯩꯕꯁꯦ ꯏꯁꯥꯁꯦ ꯌꯥꯝ ꯅꯥꯎ ꯁꯣꯟꯅꯕꯅꯦ ꯍꯥꯏꯕ
ꯃꯥꯅꯦ
ꯀꯗꯥꯏꯒꯤ ꯈꯣꯏꯗꯤ ꯍꯦꯠꯇ ꯑꯗꯨꯅꯦ ꯀꯗꯥꯏꯗꯩ ꯑꯩꯈꯣꯏꯗꯤ ꯍꯦꯛꯇ ꯐꯝꯃꯨꯁꯤꯗ ꯏꯃꯃꯩ ꯅꯣꯡꯉꯥꯜꯂꯦ ꯐꯃꯨꯡ ꯅꯨꯃꯤꯠ ꯇꯥꯔꯕ ꯑꯗꯨꯝ ꯂꯥꯏꯁꯤꯜꯂꯦ
ꯃꯅꯦꯃꯅꯦ
ꯐꯔꯔꯣꯏ ꯍꯥꯕ꯭ꯔꯣ ꯏꯁꯥꯁꯦ
ꯍꯣꯏ
ꯆꯠꯅꯤꯡꯉꯦ ꯆꯠꯅꯤꯡꯕꯗꯤ ꯃꯌꯥꯝꯅ ꯇꯧꯔꯤ ꯃꯌꯥꯝꯗ ꯌꯥꯎꯅꯤꯡꯗꯕ ꯑꯝꯇ ꯌꯥꯎꯗꯦ ꯁꯦ ꯍꯥꯏꯕꯗꯤ ꯃꯤꯅ ꯗ꯭ꯔꯦꯁ ꯐꯖꯕ ꯁꯦꯠꯂꯦ ꯁꯦꯠꯅꯤꯡꯉꯤ ꯃꯤꯅ ꯂꯣꯏ ꯌꯥꯎꯅꯤꯡꯉꯤꯁꯦ ꯌꯦꯡꯅꯦ ꯍꯥꯏꯔꯕꯗ ꯉꯝꯗꯕꯩ ꯋꯥꯈꯛꯇꯅꯤ
ꯑꯩꯈꯣꯏꯒꯤ ꯍꯧꯖꯤꯛ ꯂꯩꯔꯤꯕ ꯍꯣꯞ ꯍꯥꯏꯕꯨ ꯍꯣꯞ ꯍꯥꯏꯕꯕꯨ ꯑꯣꯔꯤꯐꯦꯝꯗ ꯍꯣꯞ ꯊꯝꯃꯦ ꯑꯩ ꯏꯆꯟꯇꯣꯝꯕꯤ ꯇꯁꯦꯡꯅ
ꯑꯗꯣ ꯑꯣꯏꯕ ꯌꯥꯕ ꯀꯣꯛꯅꯦ ꯅꯪꯅ ꯊꯝꯃꯦ ꯍꯥꯏꯕꯗꯤ ꯑꯗꯨꯗ ꯑꯩ ꯂꯥꯏꯔꯤꯛ ꯁꯤ ꯌꯧꯅ ꯇꯝꯗꯕ ꯌꯥꯗꯦ ꯑꯩꯅ ꯍꯥꯏꯅꯤꯡꯉꯤꯁꯤ ꯋꯥ ꯂꯥꯏꯔꯤꯛꯀ ꯀꯩꯁꯨ ꯃꯔꯤ ꯂꯩꯅꯕ ꯄꯣꯠ ꯅꯠ ꯌꯥꯕ ꯑꯣꯔꯤꯐ꯭ꯔꯦꯝꯗꯤ
ꯑꯩꯒꯤ ꯃꯈꯥꯗꯅꯦ ꯃꯤ ꯈꯤꯇꯪ ꯁꯝꯗꯈꯤꯕꯗ ꯃꯔꯤ ꯃꯔꯤ ꯃꯔꯤ ꯁꯝꯊꯔꯛꯑꯒꯗꯧꯕ ꯉꯥꯛꯇꯅꯦ ꯃꯣꯏ ꯃꯁꯥꯅ ꯈꯪꯅꯥ
ꯏꯁꯥꯅ ꯈꯤꯇꯪ ꯍꯣꯠꯅꯖꯕꯗꯅꯦ
ꯎꯝ
ꯑꯗꯨꯝ ꯀꯥꯟꯅꯕ ꯐꯪꯕ ꯄꯣꯠꯅꯦ ꯍꯥꯏꯕ ꯑꯗꯨ ꯄꯣꯠꯇꯨꯗꯩ
ꯍꯣꯠꯅꯅꯤꯡꯕ ꯍꯥꯢ ꯃꯤ ꯌꯥꯝ ꯑꯣꯔꯤꯐꯦꯝ ꯃꯋꯥꯝ ꯄꯥꯝꯖꯕ ꯊꯥꯖꯕ ꯃꯤ ꯑꯅꯤꯈꯛꯇꯪ ꯑꯣꯏꯁꯨ ꯊꯝꯒꯤꯕꯗꯅꯦ ꯃꯣꯏꯅ ꯃꯁꯥꯅ ꯈꯪꯅ ꯃꯔꯤ ꯃꯔꯤ ꯃꯔꯤ ꯖꯒꯔ ꯗꯝꯝꯦ ꯍꯥꯏꯕ
ꯁꯨꯝ ꯂꯩꯅꯦ ꯑꯗꯨꯗꯅꯦ ꯍꯧꯖꯤꯛꯁꯦ ꯃꯤ ꯈꯨꯗꯤꯡꯒꯤ ꯀꯣꯛꯇ ꯈꯜꯂꯤꯁꯦ ꯑꯣꯔꯤ ꯐ꯭ꯂꯦꯝ ꯌꯥꯎꯕ ꯍꯥꯏꯕꯁꯦ ꯄꯣꯠ ꯌꯣꯟꯕ ꯁꯤ ꯁꯤꯁꯤ ꯃꯣꯏꯒꯤꯅꯦ ꯃꯣꯏꯒꯤ ꯀꯔꯤ ꯍꯥꯏꯅꯤ ꯃꯣꯏꯗ ꯍꯣꯏ ꯃꯣꯏꯗ ꯐꯠꯇꯕ ꯁꯤꯒꯨꯝꯕ ꯀꯣꯛ ꯑꯃ ꯆꯦꯜꯂꯦꯕ ꯍꯥꯏꯕꯗꯤ ꯃꯃꯥꯡꯒꯤ ꯑꯩꯉꯣꯟꯗ ꯈꯤꯇꯪ ꯍꯥꯏꯔꯝꯕꯗꯣ ꯑꯩꯅ ꯈꯪꯍꯧꯕꯩ ꯋꯥꯅꯤ
ꯑꯩꯈꯣꯏꯅ ꯈꯤꯇꯪ ꯃꯣ ꯃꯣꯏꯅꯒꯤ ꯀꯩ ꯍꯥꯏꯇꯥꯔꯦ ꯑꯗꯨ ꯀꯩꯅꯣ ꯇꯧꯅꯕ ꯅꯠꯇꯦꯕ ꯃꯥꯡꯅꯕ ꯅꯠꯇꯦꯕ ꯃꯣꯏꯗꯤ ꯌꯥꯎ ꯍꯥꯏꯗꯣ ꯀꯥꯟꯅꯃꯤꯟꯅꯁꯦ ꯍꯥꯏꯕꯅꯦꯕ
ꯑꯗꯨꯗꯤ ꯅꯪꯁꯨ ꯀꯥꯟꯅꯕ ꯑꯩꯁꯨ ꯀꯥꯟꯅꯕ ꯑꯗꯨ ꯄꯣꯠꯁꯦ ꯇꯧꯃꯤꯟꯅꯁꯦ ꯍꯥꯏꯕꯅꯦꯕ ꯑꯗꯨꯗ ꯑꯦꯛꯇ ꯃꯣꯏꯗꯤ ꯀꯔꯥꯏꯗꯒꯤ ꯌꯦ
ꯑꯣꯔꯤꯐ꯭ꯂꯦꯝꯁꯦ ꯑꯗꯨ ꯇꯧꯕ ꯑꯗꯥ ꯇꯧꯕ ꯃꯣꯏꯁꯦ ꯃꯤ ꯈꯣꯝꯅꯕ ꯇꯧꯔꯛꯏꯅꯤ ꯈꯣꯠꯂꯤꯅꯤ ꯃꯤ ꯈꯣꯃꯛꯏꯗꯣ ꯃꯣꯏꯁꯨ ꯀꯥꯟꯅꯕꯗꯣ ꯐꯪꯅꯕꯅꯤ ꯃꯣꯏꯅ ꯐꯖꯅꯕꯨ ꯇꯥꯕꯤꯔꯗꯤ ꯑꯩ ꯋꯥꯁꯦ
ꯆꯨꯝꯃꯦ ꯑꯗꯨꯁꯨ ꯑꯗꯨ ꯈꯟꯕꯁꯨ ꯉꯝꯗꯦ ꯃꯣꯏꯗꯤ
ꯑꯩꯈꯣꯏꯁꯨ ꯑꯩꯒꯤ ꯏꯈꯥꯗ ꯃꯤ ꯍꯥꯞꯄꯦ ꯍꯥꯏꯇꯥꯔꯗꯤ ꯑꯩꯒꯤ ꯏꯈꯥꯗꯒꯤ ꯃꯤꯗꯨꯒꯤ ꯈꯔꯗꯤ ꯀꯠꯊꯣꯛꯄ ꯇꯥꯔꯦ ꯆꯦꯟꯕꯤ ꯇꯥꯔꯦ ꯃꯥꯒꯤꯁꯨꯀꯣ ꯑꯗꯨꯃꯥꯏꯅ ꯑꯩꯈꯣꯏꯁꯨ ꯉꯝꯖꯕꯤ ꯊꯥꯛ ꯇꯧꯔꯛꯄꯅꯤ ꯅꯠꯇ꯭ꯔꯥ
ꯎꯝ ꯑꯗꯣ ꯁꯤ ꯌꯥꯗ ꯌꯥꯎꯗ꯭ꯔꯤꯕ ꯃꯤꯒꯤ ꯀꯣꯛꯅꯦꯕ ꯁꯤꯗꯁꯨ ꯄꯥꯛ ꯈꯪꯗꯕ ꯃꯤꯅꯦꯕ ꯑꯗꯨ ꯒꯨꯝꯕ ꯋꯥꯈꯜ ꯍꯥꯟꯅ ꯈꯜꯂꯤꯕ ꯃꯤꯁꯦ ꯈꯤꯇꯪꯗꯁꯨ ꯃꯤꯇꯤꯡ ꯑꯝꯇꯪ ꯑꯣꯏꯁꯨ ꯆꯠꯂꯨꯕ ꯍꯥꯏ ꯑꯈꯪꯕ ꯃꯤ ꯑꯃꯇ ꯋꯥ ꯑꯝꯇꯪ ꯑꯣꯢꯁꯨ ꯇꯥꯕ ꯃꯇꯝꯗ ꯃꯥ ꯑꯗꯨꯒꯤ ꯀꯣꯛꯇꯣ ꯆꯦꯜꯂꯛ ꯑꯣꯏꯕ
ꯃꯥꯅꯦ ꯏꯕꯦꯝꯃꯥ ꯀꯔꯤꯅꯣꯃꯤ ꯁꯤꯗ ꯌꯥꯎꯅꯤꯡꯗ꯭ꯔꯤꯁꯦ ꯄꯩꯁꯥꯗꯁꯨ ꯍꯥꯏꯗꯤ ꯅꯅ ꯀ꯭ꯔꯤꯝꯒꯪꯒꯥ ꯑꯗꯒꯤ ꯁꯥꯄꯣꯟ ꯁꯥꯄꯣꯟꯅꯨꯡ ꯄꯣꯟꯉꯁꯦ ꯂꯩꯕ ꯃꯇꯝꯗ ꯑꯇꯣꯞꯄ ꯗꯨꯀꯥꯟꯗꯩ ꯑꯗꯨꯝ ꯂꯩꯔꯤꯅꯤ ꯁꯤ ꯑꯗꯨꯝ ꯊꯥ ꯈꯨꯗꯤꯡꯒꯤ ꯑꯗꯨꯝ ꯀꯛꯄꯤ ꯌꯥꯏ ꯅꯠꯇ꯭ꯔꯥ ꯑꯐꯕꯁꯨ ꯄꯣꯠ ꯑꯐꯕ ꯄꯣꯠꯁꯨ ꯑꯣꯏꯔꯕ
ꯗꯦ ꯇꯨ ꯗꯦ ꯂ ꯑ ꯁꯤꯖꯤꯟꯅꯔꯤꯕ ꯄꯣꯠ ꯉꯥꯛꯇꯅꯦ ꯍꯥꯏꯕ
ꯃꯥꯅꯦ ꯃꯥꯅꯦ ꯍꯣꯏ ꯍꯦꯟꯖꯟꯅ ꯇꯥꯡꯉ ꯇꯥꯡꯉ ꯄꯣꯠꯁꯨ ꯌꯥꯎꯏꯀꯣ ꯑꯗꯨꯗꯤ ꯃꯁꯥꯅ ꯑꯗꯨꯝ ꯒꯤꯐꯇ ꯑꯗꯨꯝ ꯄꯤ ꯂꯧꯖꯔꯅꯤ ꯅꯣꯏꯅ ꯒꯤꯐꯇ ꯑꯗꯨꯝ ꯄꯤꯊꯣꯔꯛꯑꯗꯕꯅꯤꯅꯇꯪ ꯇꯪꯕ ꯄꯣꯠꯇꯣ ꯀꯛꯑꯣ ꯍꯥꯏꯕ ꯅꯠꯇꯦꯕ ꯍꯣꯏ ꯍꯣ ꯍꯣꯏ ꯄꯣꯠꯇꯣ ꯂꯧꯔꯒ ꯂꯧꯔꯒ ꯑꯇꯥꯡꯖ ꯄꯣꯠꯇ ꯒꯤꯐ ꯑꯣꯏ ꯐꯪꯉꯣ ꯍꯥꯏꯕꯅꯦꯕ ꯈꯪꯕ꯭ꯔꯥ ꯍꯥꯏꯇ ꯂꯩꯌꯣ ꯍꯥꯏꯕ ꯅꯠꯇꯦꯕ ꯒꯤꯐ ꯑꯣꯏꯅ ꯐꯪꯉꯒ ꯑꯩꯈꯣꯏꯅ ꯁꯤꯖꯤꯟꯅ ꯌꯥꯔꯦ ꯃꯤꯉꯣꯟꯗꯩ ꯌꯣꯜꯂꯁꯨ ꯌꯥꯔꯦ ꯀꯥꯟꯅꯕꯅꯦ ꯌꯥꯝꯅ ꯏꯕꯦꯝꯃ
ꯄꯥꯡꯉ ꯌꯥꯝꯅ ꯃꯣꯏꯁ
ꯍꯣꯏ ꯅꯪꯅ ꯃꯥꯅꯕꯤꯒ ꯂꯩ
ꯑꯩ ꯍꯥꯟꯅ ꯌꯥꯎꯈꯤꯒꯦ ꯑꯗꯨꯒ ꯑꯩ ꯑꯗꯨ ꯑꯩ ꯍꯥꯟꯅ ꯌꯥꯎꯈꯤꯒꯦ ꯑꯗꯨꯒ ꯑꯩ ꯇꯧꯔꯛꯀꯦ ꯌꯦꯡꯉꯣ
ꯑꯗꯁ ꯏꯆꯟꯇꯣꯝꯕꯤ ꯉꯜꯂꯤꯉꯩ ꯇꯧꯔꯤꯈꯩ ꯁꯤ ꯄꯣꯠꯁꯤꯗꯤꯅꯦ ꯉꯜꯂꯤꯉꯩ ꯀꯥꯟꯅꯔꯦꯀꯣ
ꯉꯜꯂꯤꯒꯩ ꯍꯥꯏ ꯏꯁꯦ ꯑꯩꯗꯤ ꯌꯥꯎꯅꯤꯡꯕꯅ ꯈꯣꯠꯂꯕꯅꯤ ꯅꯍꯥꯟꯒꯤꯗꯨꯗꯒꯤ ꯁꯣꯝ ꯅꯥꯀꯟꯗ ꯑꯩꯒꯤ ꯑꯙꯥꯔꯒ ꯀꯩꯅꯣ ꯅꯝꯕꯔꯒ ꯂꯩꯇꯕꯒꯤꯅꯦꯕ ꯑꯩꯁ ꯃꯊꯥ ꯆꯥꯏꯁꯦ
ꯉꯟꯅꯅꯦ ꯉꯟꯅ ꯌꯥꯎꯍꯧꯔꯤꯈꯩꯅꯦ ꯍꯌꯦꯗꯤ ꯅꯪꯅ ꯈꯣꯝꯕ ꯍꯜꯍꯧꯗꯣꯏꯅꯦꯕ ꯃꯤꯅ ꯍꯥꯟꯗ꯭ꯔꯗꯤ ꯃꯤꯒꯤ ꯑꯣꯏꯈꯤꯗꯣꯏꯑꯕ
ꯑꯩ ꯌꯥꯝ ꯔꯤꯒ꯭ꯔꯦꯠ ꯂꯥꯛꯑꯦ ꯑꯃꯗꯨꯗ ꯌꯥꯎꯁꯤꯜꯂꯨꯔꯒꯅꯦ ꯅꯍꯥꯟ ꯅꯍꯥꯟꯃꯨꯛꯁꯦ ꯑꯩꯗꯤ ꯌꯥꯎꯗ꯭ꯔꯤꯀꯥꯟꯗ ꯃꯦꯗꯥꯅꯥꯟ ꯍꯧꯖꯔꯛꯄ ꯇꯁꯦꯡꯅ ꯍꯥꯏꯒꯦꯕ ꯑꯩ ꯑꯣꯔꯤ ꯐꯤꯂꯝꯒꯤ ꯔꯨꯜꯁꯦ ꯈꯪꯗꯦꯕ ꯑꯩꯅ ꯈꯟꯕꯅ ꯑꯃꯒꯤ ꯃꯈꯥꯗ ꯄꯨꯂꯞ ꯇꯧꯋꯦꯅ ꯈꯟꯕ ꯑꯗꯨꯣ ꯃꯣꯏꯗꯤ ꯇꯣꯉꯥꯟ ꯇꯣꯉꯥꯟ ꯈꯥꯏꯗꯣꯛꯑ ꯂꯩꯔꯝꯃꯦꯕ ꯃꯦꯗꯥ ꯍꯣꯏꯅ ꯌꯎꯔꯤꯁ ꯁꯤꯅ ꯐꯤꯃꯤꯅꯥꯏ ꯃꯈꯥꯗ ꯑꯗꯨꯒ ꯑꯩꯅꯤ ꯍꯧꯁꯤ ꯅ ꯃꯣꯅꯥꯅ ꯑꯃ ꯂꯩꯕ ꯑꯗꯨ ꯃꯈꯥꯗꯅꯦ ꯑꯗꯨ ꯑꯩꯗꯤ ꯆꯞ ꯃꯥꯟꯅꯩ ꯈꯟꯕꯩꯅꯦ ꯑꯩꯗꯤ ꯖꯦꯀꯣꯒꯤ
ꯃꯣꯏꯅ ꯐꯤꯃꯤꯅꯥ ꯍꯣꯏꯒꯤ ꯃꯈꯥ ꯆꯤꯡ ꯉꯝꯅꯤꯌꯦ
ꯗꯤ ꯑꯣꯏꯔꯝꯅꯦꯕꯀꯣ ꯂꯥꯛꯏꯅꯦꯕ ꯑꯗꯨꯑꯣꯏꯁꯨꯅꯦ ꯃꯔꯛꯁꯤꯗ ꯃꯣꯏ ꯍꯥꯏꯕꯗꯤ ꯈꯔ ꯈꯥꯏꯗꯣꯛꯄ ꯂꯩꯗꯅ ꯑꯗꯨ ꯂꯩꯅꯕꯁꯦ ꯑꯩꯅ ꯑꯃꯨꯛ ꯃꯣꯅꯥ ꯃꯈꯥꯗꯅꯦꯕ ꯑꯩꯖꯤꯅ ꯈꯪꯗꯝꯅꯤꯅ ꯍꯥꯏꯗꯤ ꯆꯞ ꯃꯥꯟꯅꯔꯝꯒꯅꯤꯅ ꯈꯟꯕꯒꯤ ꯑꯩꯗꯤ ꯁꯣꯝꯅ ꯃꯣꯅꯥ ꯍꯣꯏꯒꯤ ꯃꯈꯥꯗ ꯌꯥꯎꯔꯦꯗꯅ ꯑꯗꯨꯃꯥꯏꯅ ꯇꯧꯔꯒ ꯑꯗꯨꯒ ꯌꯦꯡꯎ ꯄꯨꯔꯥ ꯑꯗꯒꯤꯅꯦ ꯒ꯭ꯔꯨꯞ ꯁꯦꯝꯕꯗꯅꯦ ꯃꯣꯅꯥ ꯒꯤ ꯅꯝꯕꯔꯁꯨ ꯌꯥꯎꯗꯦ ꯁꯤ ꯀꯔꯤꯒꯤꯅꯣ ꯁꯤꯅꯦ ꯈꯪ ꯈꯪꯅꯤꯡꯉꯤꯖꯦ ꯍꯥꯏꯕꯗꯤ ꯃꯥꯒꯤ ꯌꯥꯎ ꯑꯗꯨꯅꯦ ꯃꯥꯒꯤ ꯌꯥꯎꯗꯅꯤꯉꯥꯏ ꯃꯔꯝ ꯑꯃꯝꯇ ꯂꯩꯇꯦ ꯀꯩ ꯃꯔꯝꯒꯤꯅꯣ ꯃꯥ ꯍꯥꯎꯗꯤꯁ
ꯑꯗꯨꯗꯒꯤ ꯋꯥꯔꯤ ꯁꯨꯛꯁꯥꯟ ꯁꯥꯟꯗꯕ꯭ꯔꯥ
ꯁꯨꯛꯁꯥꯟ ꯍꯦꯛ ꯁꯥꯟꯅꯗꯦꯀꯣ ꯑꯗꯒꯤꯅꯦ ꯑꯩꯒꯤ ꯀꯩꯅꯣꯖꯦ ꯀꯦꯠꯂꯣꯛꯁꯦ ꯑꯩꯒꯤꯖꯦ ꯃꯦꯗꯥꯅ ꯑꯗꯨꯝ ꯊꯥꯔꯛꯑꯦ ꯑꯩ ꯌꯥꯎꯔꯤꯀꯥꯟꯗꯅꯦ ꯁꯨꯡꯊꯥ ꯊꯥꯕꯤꯔꯛꯇꯦ ꯅꯣꯡꯕꯨ ꯑꯩꯉꯣꯟꯗ
ꯌꯥꯕ
ꯑꯗꯨꯝ ꯊꯥꯔꯛꯑꯦ ꯑꯩ ꯑꯞꯗꯦꯠꯁꯦ ꯑꯩ ꯑꯝꯇ ꯐꯪꯗꯦ ꯍꯥꯏꯕꯀꯣ ꯃꯦꯗꯥꯅ ꯁꯤ ꯇꯧꯋꯦ ꯁꯤ ꯇꯧꯋꯦ ꯍꯥꯏ ꯃꯤꯇꯤꯡ ꯆꯠꯂꯨꯁꯦꯒ ꯍꯥꯏꯕꯗꯣ ꯑꯩꯅ ꯈꯜꯂꯤꯁꯤ ꯑꯩꯗꯤ ꯈꯪꯗꯕꯅꯤꯅ ꯃꯣꯏꯗ ꯆꯠꯂꯨ ꯆꯞ ꯃꯥꯟꯅ ꯃꯥꯜꯂꯦꯅ ꯈꯟꯕ ꯑꯗ ꯑꯃꯒꯤ ꯃꯈꯥ ꯍꯥꯏꯕꯗꯤ ꯂꯩꯅꯔꯤꯒꯩꯖꯦ ꯄꯨꯟꯗꯕꯤꯅ ꯑꯩꯖꯦ ꯗꯨꯝ ꯍꯪꯉꯦꯕ ꯑꯩꯖꯦ ꯑꯣ ꯑꯣ ꯑꯃꯒ ꯑꯃꯒꯁꯤ ꯄꯨꯟꯗ ꯃꯥꯜꯂꯦꯅ ꯍꯜꯂꯛꯑꯦꯕ ꯑꯩꯁꯦ
ꯇꯕꯨꯗꯤꯅꯦ ꯃꯣꯏꯒꯤ ꯍꯥꯏꯗꯤ ꯃꯅꯤꯄꯨꯔꯤꯒꯤ ꯇꯣꯞ ꯋꯥꯟ ꯇꯨ ꯊ꯭ꯔꯤ ꯑꯗꯨꯃꯥꯏꯅ ꯈꯥꯏꯗꯣꯛꯏꯅꯦꯕ ꯇꯣꯞ ꯋꯥꯟ ꯂꯨꯄꯥ ꯀꯌꯥ ꯆꯥꯔꯝꯅꯤ ꯄꯔꯦꯃꯤꯟꯅ ꯂꯥꯛ ꯑꯍꯨꯝꯅꯦ ꯌꯦꯡꯉꯣ
ꯍꯨꯏꯁꯁ ꯀꯔꯤꯕꯨꯋꯥꯖꯔꯨꯅꯤꯒꯦ ꯑꯗꯨꯅꯃꯨꯛ
ꯎꯝ ꯃꯍꯥꯔꯥꯅꯤꯅꯤ ꯄꯨꯔꯥ
ꯃꯥ ꯂꯔꯤꯛ ꯆꯪ ꯂ ꯂꯥꯏꯔꯤꯛ ꯆꯪꯉꯨꯕ ꯅꯠꯇꯦ ꯑꯁ ꯀꯌꯥ ꯅꯨꯡꯉꯥꯏꯅ
ꯅꯨꯡꯉꯥꯏꯍꯦ ꯃꯥꯅꯦ ꯃꯥꯅꯦ
ꯀꯂꯥꯛꯆꯩꯀꯣ ꯑꯩ ꯌꯥꯝ ꯊꯤꯅ ꯀꯂꯛꯆꯩ
ꯆꯟꯇꯣꯝꯕꯤ ꯗꯨꯗꯤ ꯊꯝꯃꯒꯦ
ꯍꯣ ꯍꯣ ꯍꯣ
ꯎꯝ